ꯍꯜꯂꯣ ꯇꯥꯕ꯭ꯔꯣ ꯑꯍ ꯍ ꯁꯦꯡꯅ ꯇꯥꯔꯕ꯭ꯔꯣ
ꯍꯜꯂꯣ ꯇꯥꯕ꯭ꯔꯣ
ꯇꯥꯏꯌꯦ ꯁꯦꯡꯅ ꯇꯥꯔꯕ꯭ꯔꯣ
ꯇꯥꯏꯌꯦ ꯁꯦꯡꯅ ꯇꯥꯖꯔꯦ
ꯑꯣ ꯀꯔꯤ ꯀꯔꯤ ꯇꯧꯕꯤꯔꯤꯅꯣ
ꯑ ꯑꯩꯖꯦ ꯍꯨꯃꯥꯡ ꯊꯧꯃꯜꯂꯦꯅ ꯏꯌꯨꯖꯊꯣꯛꯎꯕ ꯑꯗꯨꯗꯨꯒ ꯐꯝꯖꯔꯤꯒꯦ ꯇꯦꯕꯜ ꯃꯃꯥꯡꯗ
ꯑꯣ ꯑꯩꯗꯤ ꯆ ꯆꯥ ꯇꯣꯛꯑꯦ ꯆꯥ ꯇꯣꯛꯑꯒ ꯉꯏꯍꯥꯛ ꯁꯨꯝ ꯐꯣꯟ ꯃꯦꯠꯂꯒ ꯂꯩꯔꯝꯕꯅꯦ ꯑꯗꯣ ꯑꯥ ꯆꯥꯛ ꯆꯥꯔꯕꯣ ꯅꯪꯗꯤ
ꯑꯩ ꯆꯥꯗ꯭ꯔꯤꯌꯦ ꯉꯁꯥꯏꯒꯤ ꯆꯥꯛ ꯉꯁꯥꯏ ꯆꯥꯕꯗꯨꯗꯩ ꯊꯜꯂꯦꯅ ꯆꯥꯅꯤꯡꯗ꯭ꯔꯤꯅ ꯂꯩꯅꯔꯤ
ꯇ꯭ꯔꯤꯍꯥꯛ ꯌꯥꯝ ꯊꯦꯡ ꯑꯈꯣꯏꯅ ꯉꯟꯕꯩꯔꯥ ꯅꯠꯇ꯭ꯔꯒ ꯅꯣꯏꯅ ꯊꯦꯡꯕꯩꯔ ꯗꯤ ꯈꯪꯗ꯭ꯔꯦ ꯑꯗꯣ ꯑꯩꯈꯣꯏꯗꯤ ꯆꯥꯛ ꯆꯥ ꯇꯣꯛꯑꯦ ꯑꯩꯈꯣꯏꯗꯤ ꯑꯉꯥꯡ ꯂꯩꯔꯗꯣ ꯑꯗꯨꯗꯨ ꯒꯤꯅꯦ ꯑꯩꯈꯣꯏ ꯑꯉꯥꯡ ꯂꯩꯌꯦꯕꯀꯣ ꯑꯗꯨꯗꯨꯒꯤ ꯑꯥ ꯍꯥꯏꯗꯤ ꯃꯥ ꯀꯞꯄꯛꯇ꯭ꯔꯤꯀꯥꯥꯟꯗ ꯆꯥꯛ-ꯆꯥ ꯆꯥꯊꯣꯛꯑꯁꯦꯅ ꯆꯥ- ꯆꯥꯊꯣꯛꯑꯕ ꯉꯟꯅ ꯑꯗꯨꯗꯨꯒ ꯍꯧꯖꯤꯛꯁꯦ ꯂꯩꯔꯤ
ꯀꯩ ꯃꯊꯦꯟ ꯆꯥꯔꯕ ꯅꯪꯗꯤ
ꯑꯩꯈꯣꯏ ꯆꯝꯊꯣꯡ ꯑꯣꯏꯅ ꯆꯥꯔꯦ ꯆꯝꯊꯣꯡ ꯑꯃꯅꯦ ꯑꯗꯨꯗꯨꯒ ꯌꯦꯔꯨꯝ ꯉꯥꯜꯂꯦ ꯌꯦꯔꯨꯝ ꯑꯐꯨꯠꯄꯅꯦ ꯑꯗꯨ ꯃꯣꯔꯣꯛ ꯊꯥꯡꯁꯤꯡꯒ ꯇꯧꯔꯒ ꯑꯃ ꯃꯦꯠꯂꯦ ꯑꯗꯨ ꯄꯥꯛꯅꯝꯁꯨ ꯌꯥꯎꯋꯦ ꯑꯗꯨꯒ ꯇꯧꯔꯒ ꯆꯥꯔꯦ ꯑꯥ ꯍꯥꯎꯔꯦ ꯗ ꯀꯩꯅꯣꯗꯣ ꯕꯦꯂꯦꯟꯗ꯭ꯔꯤꯗꯣ ꯑꯗꯨꯗꯣ ꯉꯥꯜꯂꯒ-ꯉꯥꯜꯂꯒ ꯆꯥꯏꯕ ꯑꯩꯅ ꯉꯁꯥꯏ ꯀꯣꯃꯥꯗ ꯍꯥꯏꯗꯤ ꯍꯥꯏꯕꯅꯦꯕ ꯉꯥꯜꯂꯒ ꯃꯦꯠꯄꯗꯨꯁꯨ ꯍꯥꯎꯕꯅꯦ ꯑꯥ ꯃꯦꯠꯂꯒ ꯆꯥꯁꯤꯅ ꯑꯩꯈꯣꯏꯗꯤ ꯄꯥꯛꯅ ꯑꯗꯨꯃꯥꯏꯅ ꯃꯦꯠꯂꯒꯗꯤ ꯑꯝꯇ ꯆꯥꯗ꯭ꯔꯤꯕ ꯑꯗꯨ ꯃꯦꯠꯂꯒ ꯆꯁꯦꯅ ꯍꯥꯏꯕꯅꯦ ꯑꯗꯨꯗꯣ ꯑꯗꯨꯝ ꯆꯝꯅ ꯆꯥꯕꯁꯨ ꯍꯥꯎꯋꯤꯗꯅ ꯑꯗꯨ ꯃꯣꯔꯣꯛ ꯃꯦꯠꯄ ꯊꯥꯡꯖꯤꯡ ꯃꯦꯠꯄ ꯑꯃꯁꯨ ꯌꯥꯎꯔꯕꯅꯤꯅ ꯑꯗꯨꯝ ꯆꯝꯅ ꯆꯥꯔꯁꯦꯅ ꯆꯝꯅ ꯆꯥꯏꯑꯦꯕꯀꯣ ꯁꯥꯎꯖꯨ ꯆꯥꯗꯦ ꯑꯗꯨ ꯍꯥꯟꯅ ꯆꯥꯕ ꯀꯥꯟꯅꯃ ꯄꯨꯛꯇ ꯏꯪ-ꯏꯪ ꯂꯥꯎꯕ ꯑꯃ ꯇꯥꯍꯟꯕ ꯒꯤ ꯅꯨꯡꯉꯥꯏꯕ ꯑꯃ ꯐꯥꯎꯕꯗꯨ ꯈꯪꯕ꯭ꯔꯥ ꯑꯗꯨꯃꯥꯏ ꯇꯧꯏꯋꯤꯅꯦ ꯍꯥꯏꯕ
ꯏꯦꯟꯖꯥꯡ ꯑꯍꯥꯎꯕ ꯆꯥꯔꯨꯔꯗꯨ ꯅꯨꯡꯉꯥꯏ ꯃꯥꯟꯂꯤꯀꯣ
ꯑꯍꯥ-ꯍꯥꯍ ꯏꯟꯖꯥꯡ ꯑꯍꯥꯎꯕ ꯍꯥꯏꯖꯦ ꯌꯦꯟꯒꯨꯝꯕ ꯉꯥꯒꯨꯝꯕꯗꯤ ꯅꯠꯇ꯭ꯔꯦ ꯑꯗꯨꯗꯣ ꯑꯗꯨꯁꯨ ꯌꯥꯝ ꯍꯥꯎꯋꯦ ꯏꯪ ꯂꯥꯎꯔꯒ ꯆꯝ-ꯆꯝ
ꯅꯠꯇ꯭ꯔꯖꯨ ꯑꯗꯨꯖꯨ ꯑꯦꯟꯖꯥꯡ ꯑꯍꯥꯎ ꯑꯃ
ꯃꯥꯅꯦ ꯑꯗꯨꯁꯨ ꯑꯍꯥꯎꯕ ꯆꯤꯡꯉꯤꯀꯣ ꯑꯁꯦꯡꯕ ꯍꯥꯎꯋꯦꯕ ꯑꯩꯈꯣꯏꯅ ꯆꯥꯏꯖꯦ ꯌꯦꯟ ꯊꯣꯡꯕ ꯉꯥ ꯊꯣꯡꯕ ꯁꯤ ꯈꯛꯇ ꯅꯠꯇꯦ ꯍꯏꯕ ꯍꯥꯎꯔꯤꯖꯤ ꯑꯗꯨꯅ ꯅꯣꯏꯗꯤ ꯀꯩ ꯆꯥꯗꯣꯏꯅꯣ
ꯑꯩꯈꯣꯏꯗꯤ ꯅꯤꯡꯃꯐꯏꯖꯦ ꯆꯥꯛ ꯆꯥꯅꯕꯒꯤ ꯌꯦꯟ ꯊꯣꯡꯉꯦꯕ ꯑꯩꯈꯣꯏꯁꯦ
ꯑꯥ
ꯑꯗꯣ ꯌꯦꯟ ꯊꯣꯡꯕꯖꯤ ꯂꯩꯍꯧꯋꯦꯕ ꯍꯥꯏꯗꯤ ꯌꯦꯟꯗꯣ ꯀꯦꯖꯤ ꯑꯅꯤꯃꯨꯛ ꯊꯣꯡꯕꯅꯦꯕ ꯑꯗꯨꯗꯨꯒꯤ ꯑꯩꯈꯣꯏ ꯃꯌꯥꯝꯅ ꯂꯣꯏ ꯆꯥꯕꯁꯨ ꯉꯝꯗ꯭ꯔꯕ ꯑꯗꯨꯗ ꯑꯩꯈꯣꯏ ꯑꯗꯨꯝ ꯊꯉꯝꯃꯕ ꯊꯝꯃ ꯑꯗꯨꯗꯨꯒ ꯆꯥꯛꯇꯨꯁꯨ ꯉꯁꯥꯏ ꯊꯣꯡꯕꯩꯁꯨ ꯃꯣꯏꯅ ꯄꯨꯔꯛꯄꯩꯁꯨ ꯃꯌꯥꯝ ꯂꯩꯔꯦꯕ ꯑꯗꯨ ꯆꯥꯔꯅꯤ
ꯑꯣ ꯍꯣꯏ ꯑꯗꯨ ꯀꯩꯁꯨ ꯍꯨꯟꯗꯣꯛꯇꯣ ꯁꯨꯔꯛꯄꯨꯗꯤ ꯍꯥꯎꯁꯨ ꯑꯗꯨꯝ ꯍꯥꯎꯕꯅꯤꯅ ꯌꯦꯟ ꯊꯣꯡꯕꯁꯦ ꯑꯩꯗꯤꯅꯦ ꯍꯧꯖꯤꯛꯀꯤ ꯊꯣꯡꯕ ꯆꯥꯛ ꯀꯈ꯭ꯔꯦ ꯑꯗꯨꯒ ꯍꯣꯔꯦꯟ ꯑꯃꯨꯛ ꯆꯥꯅꯤꯡꯗꯦꯒ ꯍꯥꯏꯕꯁꯦ ꯂꯩꯇꯕ ꯃꯥꯜꯂꯦ ꯍꯥꯏꯕ ꯑꯗꯨꯝ ꯆꯥꯅꯤꯡꯉꯦ
ꯀꯥꯏ ꯇ ꯍꯔꯈꯅ ꯑꯗꯨ ꯆꯅꯤꯒ ꯃꯥꯥꯏ ꯑꯗꯨ ꯆꯅꯤꯒ ꯃꯥꯂꯦ ꯑꯗꯨ ꯑꯗꯨ ꯆꯥꯕ ꯌꯥꯈꯤ ꯑꯗꯨ ꯆꯥꯁꯤꯜꯂꯨ ꯆꯥꯥꯁꯟꯒꯗꯕꯅꯤ ꯑꯗꯨ ꯅꯣꯏ ꯀꯌꯥ ꯆꯥꯏꯅꯣ ꯑ ꯌꯦꯟꯗꯨꯅ ꯀꯅꯥꯅ ꯊꯣꯡꯉꯤꯅꯣ
ꯑꯣ ꯑꯩꯈꯣꯏ ꯇꯔꯦꯠꯅꯦꯕ ꯑꯩꯈꯣꯏ ꯑꯩꯈꯣꯏ ꯗꯤꯄꯥꯔꯠꯃꯦꯟꯒꯤ ꯏꯃꯥꯟꯅꯕꯤ ꯉꯥꯛꯇꯅꯦꯕ
ꯑꯣ
ꯑꯗꯨꯗꯨꯒ ꯑꯩꯅ ꯑꯩꯅ ꯊꯣꯡꯉꯦ ꯑꯩꯈꯣꯏ ꯏꯃꯥꯟꯅꯕꯤꯗꯨꯅ ꯑꯩꯈꯣꯏ ꯏꯃꯥꯟꯅꯕꯤ ꯑꯃ ꯁꯤꯡꯖꯃꯩꯗꯤ ꯆꯤꯡꯒꯥꯥ ꯃꯈꯥꯗꯒꯤ ꯑꯃ ꯌꯥꯎꯋꯦ
ꯎꯝ
ꯀꯩꯅꯣ ꯌꯦꯟꯗꯣ ꯃꯥꯅ ꯉꯝꯕ ꯃꯥꯒꯤ ꯕꯥꯔꯗꯦꯗꯨꯗꯁꯨ ꯃꯥꯅ ꯆꯥꯎꯈꯠꯄꯤꯤꯖꯅꯤꯁꯨ ꯍꯥꯏꯈ꯭ꯔꯒ ꯑꯗꯨꯗꯩ ꯑꯩꯈꯣꯏꯒꯤ ꯑꯦꯛꯖꯥꯝ ꯇꯧ ꯑꯩꯈꯣꯏꯒꯤ ꯑꯦꯛꯖꯥꯝ ꯊꯥꯕꯁꯤꯗ ꯃꯥꯁꯦ ꯑꯩꯈꯣꯏꯅ ꯄꯥꯁ ꯇꯧꯅꯤꯅ ꯍꯥꯏꯕ
ꯑꯣ ꯑꯗꯨꯒ ꯇꯧꯔꯛꯑꯕ
ꯍꯣꯏ ꯃꯥꯅ ꯃꯥꯅ ꯇꯧꯔꯨꯁꯤꯅꯦ ꯑꯗꯨ ꯑꯗꯩ ꯅꯪ ꯑꯦꯦꯛ ꯇꯧꯔꯛꯑꯗꯤ ꯌꯦꯟ ꯊꯣꯡꯕ ꯄꯤꯖꯒꯗꯕꯅꯤ ꯁꯤꯅꯦꯕ ꯑꯩꯈꯣꯏꯅ ꯐꯥꯒꯤ ꯇꯧꯅꯕ
ꯍꯣꯏ
ꯑꯗꯩ ꯄꯥꯁ ꯇꯧꯔꯛꯑꯦ ꯑꯗꯨꯗꯒꯤ ꯃꯥꯅꯁꯨ ꯑꯗꯨꯝ ꯑꯆꯥ ꯑꯄꯣꯠ ꯀꯩ ꯑꯗꯨꯝ ꯄꯤꯖꯒꯦꯅ ꯍꯥꯏꯕꯗꯤ ꯑꯩꯈꯣꯏꯅ ꯑꯩꯈꯣꯏꯅ ꯍꯥꯏꯔꯨꯗ꯭ꯔꯁꯨ ꯃꯥꯅ ꯃꯥꯅ ꯈꯟꯗꯅ ꯑꯆꯥꯄ ꯌꯦꯟꯗ ꯃꯥꯡꯉꯝꯃꯒ ꯑꯦ ꯑꯗꯨ
ꯍꯣꯏꯅꯦ ꯃꯥ ꯍꯥꯁꯨ ꯍꯔꯥꯎꯔꯝꯃꯅꯤ ꯌꯦꯟ ꯀꯩꯅꯣꯁꯨ ꯊꯣꯡ ꯑꯗꯣ ꯅꯣꯏꯒꯤ ꯍꯥꯏꯗꯣꯛꯈ꯭ꯔꯕ ꯀꯩꯅꯣ ꯀꯩꯅꯣ ꯇꯧꯕ ꯍꯥꯏꯗꯤ ꯄꯥꯁ ꯇꯧꯔꯕ ꯍꯥꯏꯗꯤ ꯈꯪꯉꯤꯗꯣ
ꯑꯃ ꯀꯩꯅꯣꯒꯤꯅꯦ ꯑꯃ ꯑꯩꯈꯣꯏꯒꯤ ꯊꯥꯔꯠ ꯁꯦꯃꯤꯁꯇꯔꯒꯤ ꯍꯥꯏꯗꯣꯛꯄ
ꯑꯣ ꯊꯥꯔꯠ ꯁꯦꯃꯤꯁꯇꯔꯒꯤꯗꯣ ꯑꯣꯍꯣ ꯑꯗꯨꯗꯣ ꯑꯣ ꯑꯩꯈꯣꯏꯒꯤ ꯁꯦꯅꯤꯌꯔ ꯈꯩꯒꯤꯗꯤ ꯑꯃꯨꯛ ꯀꯨꯏꯔꯦꯕꯀꯣ ꯑꯗꯨꯏꯗꯣ ꯍꯥꯏꯗꯣꯛꯈꯤꯕ ꯍꯣꯏ ꯑꯩꯈꯣꯏꯗꯒꯤ ꯃꯣꯏꯅꯕꯨ ꯍꯥꯟꯅ ꯍꯥꯏ ꯌꯣꯛꯄ ꯃꯥꯜꯂꯦ ꯑꯗꯨꯃꯥꯏꯅ ꯇꯧꯈꯤꯕ ꯑꯗꯣ ꯑꯩꯈꯣꯏꯒꯤꯗꯤ ꯌꯥꯝ ꯊꯦꯡꯅ ꯍꯥꯏꯗꯣꯛ ꯈꯤꯕ ꯑꯗꯨ ꯑꯗꯨꯖꯣꯒꯅꯤꯅ ꯈꯜ ꯂꯤꯁꯅ ꯅꯣꯏ ꯍꯟꯗꯛ ꯂꯥꯁ ꯁꯦꯃꯤꯁꯇꯔꯒꯤ ꯍꯥꯏꯗꯣꯛꯈ꯭ꯔꯕ꯭ꯔꯥ ꯅꯠꯇ꯭ꯔꯒꯅ ꯀꯩꯒꯤ ꯑꯣꯏꯖꯥꯠꯅꯣꯅ ꯈꯜꯂꯤꯅꯦ ꯅꯅ ꯍꯥꯏꯕꯗꯨꯗ ꯑꯗꯨ ꯑꯁ ꯅꯨꯡꯉꯥꯏꯔꯝꯃꯅꯤ ꯑꯗꯨꯗꯤ ꯃꯥꯁꯨ ꯅꯨꯡꯉꯥꯏꯔꯝꯃꯅꯤ ꯑꯗꯩꯗꯤ ꯅꯣꯏꯁꯨ ꯑꯍꯥꯎꯈꯣꯏꯁꯨ ꯄꯨꯂꯞ ꯄꯨꯟꯅ ꯆꯥꯃꯤꯟꯅꯔꯦ
ꯃꯥꯁꯨ ꯆ ꯑꯥꯎꯕꯁꯕ
ꯍꯣꯏ ꯑꯗꯨꯅ ꯐꯔꯦ
ꯑꯗꯨꯕꯨꯗꯤ ꯕꯦꯁꯅꯤꯗ ꯅꯪ ꯀꯩꯗꯧꯗꯣꯏꯅꯣ
ꯑꯩꯁꯦ ꯑꯩꯁꯦ ꯀꯩꯁꯨ ꯇꯧꯔꯣꯏꯗ ꯑꯩ ꯍꯧꯖꯤꯛ ꯑꯗꯨꯝ ꯉꯥꯏꯍꯥꯛ ꯂꯩꯔꯅꯤ ꯂꯩꯔꯒ ꯍꯣꯏ ꯐꯣꯟꯁꯨ ꯄꯥꯏꯅꯤ ꯑꯗꯨꯗꯨꯒ ꯁꯨꯝ ꯂꯩꯔꯒ ꯑꯗꯨꯒ ꯑ ꯑꯗꯨꯝ ꯇꯨꯝꯒꯤꯗꯣꯏ ꯃꯥꯜꯂꯦ ꯑꯩꯁꯦ ꯑꯗꯨꯒꯣ ꯉꯁꯤꯁꯦ ꯃꯣꯏꯒꯤ ꯋꯥꯔꯜ ꯀꯞ ꯇꯧꯅꯕꯒꯤ ꯀꯩꯅꯣ ꯇꯧꯔꯤꯗ꯭ꯔꯥ ꯕꯣꯜ ꯀꯟꯅ ꯌꯦꯡꯅꯗ꯭ꯔꯥ ꯑꯗꯨꯗꯣ ꯌꯦꯡꯁꯦ ꯒꯥꯏꯅꯗꯤ ꯍꯥꯏꯅꯈꯤꯕꯅꯦ ꯉꯔꯥꯡꯁꯨ ꯑꯩꯈꯣꯏ ꯏꯃꯥ ꯏꯕꯥꯅꯤꯁꯦ ꯌꯦꯡꯁꯦꯅ ꯌꯦꯡꯉꯦꯕꯀꯣ ꯑꯗꯨꯗꯨꯒ ꯑ ꯇꯨꯝꯅꯤꯡꯕꯅ ꯍꯜꯂꯛꯑꯕ ꯅꯨꯡꯊꯤꯟꯗꯨꯁꯨ ꯑꯗꯨꯝ ꯍꯧꯗ꯭ꯔꯕ ꯑꯗꯨꯗꯨꯒꯤ ꯑꯩꯈꯣꯏ ꯃꯥꯗꯤ ꯎꯏ ꯂꯩꯔꯝꯕꯅꯦꯕ ꯑꯗꯨꯃꯥꯏꯅ ꯇꯧꯔꯒ ꯌꯦꯡꯈꯤꯗꯦꯕ ꯑꯗꯣ ꯉꯁꯤꯗꯤ ꯃꯣꯏꯒꯤ ꯀꯅꯥꯅꯣ ꯑꯃꯁꯨ ꯌꯥꯎꯅꯤꯒ ꯌꯥꯝ ꯍꯥꯏꯅꯗ꯭ꯔꯣ ꯑꯗꯨꯗꯨꯅ ꯌꯦꯡꯁꯤ ꯅꯍꯒꯤ ꯅꯦ ꯑꯗꯨ ꯌꯦꯡꯒꯗ꯭ꯔꯥ ꯅꯠꯇ꯭ꯔꯒꯅ ꯑꯩ ꯑꯗꯨꯝ ꯐꯃꯨꯡ ꯆꯪꯉꯒ ꯐꯣꯟ ꯉꯥꯏꯍꯥꯛ ꯌꯦꯡꯉꯒ ꯇꯨꯝꯈꯤꯒꯗ꯭ꯔꯥ ꯈꯪꯗꯦ ꯑꯩꯗꯣ ꯈꯣꯡ ꯅꯥꯕꯤ ꯑꯃ ꯍꯧꯕꯗꯣ ꯌꯥꯝ ꯀꯟꯅ ꯍꯧꯔꯦꯕ ꯍꯧꯖꯤꯛꯇꯣ ꯉꯔꯥꯡꯗꯒꯤ ꯅꯥꯕ ꯍꯧꯕꯅꯦꯕ ꯑꯗꯨꯗꯨꯗ ꯅꯥꯕ ꯍꯧꯕꯗꯨꯒꯤ ꯏꯁꯥꯗꯣ ꯇꯨꯝꯃꯒ ꯐꯗꯧꯕꯒ ꯃꯥꯟꯕꯗꯣ ꯋꯥꯈꯟꯗ ꯁꯃꯥꯏꯅ ꯇꯧꯕꯒꯤ ꯇꯗꯤ ꯇꯨꯝꯗꯣꯏꯗꯤ ꯃꯥꯜꯂꯦ ꯑꯗꯨ ꯈꯪꯗꯦ ꯍꯧꯖꯤꯛ ꯐꯥꯎꯉꯩꯒꯤꯗꯤ ꯈꯪꯗ꯭ꯔꯤ ꯑꯩꯁꯦ ꯀꯩ ꯇꯧꯗꯣꯏꯅꯣ ꯍꯥꯏꯕꯁꯦ ꯅꯪꯗꯤ ꯀꯩ ꯇꯧꯗꯣꯏꯅꯣ
ꯑꯩꯗꯤ ꯑꯩꯁꯨ ꯑꯩꯒꯤꯗ ꯐꯝꯃꯒ ꯉꯍꯥꯛ ꯂꯩꯔꯒ ꯇꯨꯝꯈ꯭ꯔꯅꯤ ꯍꯣꯟ ꯌꯦꯉꯝꯃꯒ ꯑꯩꯅ ꯇꯧꯗꯣꯏꯁꯦ ꯅꯠꯇ꯭ꯔꯒ ꯑꯩꯅꯗꯗꯒꯤ ꯄꯥꯅꯤꯡꯗꯅ ꯂ ꯄꯥꯔꯅꯤ
ꯍꯣꯏ ꯌꯥꯏ ꯌꯥꯏ ꯑ ꯑꯗꯨꯗꯤ ꯇꯟ ꯠ ꯄꯥꯅꯤꯡꯉꯛꯄ ꯌꯦꯡꯍꯜꯂꯨꯔꯅꯨ ꯑꯗꯨꯗꯤ ꯁꯣꯏꯗꯕꯤ ꯑꯃ ꯑꯣꯏꯍꯜꯂꯛꯑꯣ
ꯍꯣꯏ ꯑꯗꯨ ꯅꯣꯏ ꯉꯁꯤꯗꯤꯥꯡ ꯑꯉꯥꯡ ꯌꯥꯝ ꯀꯞꯇꯕ ꯃꯥꯜꯂꯦꯀꯣ
ꯑ ꯉꯁꯤꯗꯤ ꯃꯥꯁꯦ ꯉꯁꯥꯏ ꯍꯧꯖꯤꯛ ꯉꯥꯏꯍꯥꯛ ꯋꯥꯏ ꯀꯥꯞꯄꯝꯃꯦ ꯑꯣ ꯑ ꯑꯩꯈꯣꯏ ꯆꯥꯛꯖꯥꯛ ꯆꯥꯛꯁꯦ ꯆꯥꯛꯇꯣꯛꯑꯒ ꯃꯥꯁꯦ ꯉꯥꯏꯍꯥꯛ ꯁꯥꯟꯅꯔꯝꯃꯦꯕꯀꯣ ꯑꯗꯤ ꯃꯥꯗꯤ ꯀꯨꯏꯅ ꯊꯝꯕꯗꯨ ꯌꯥꯗꯦ ꯕ ꯀꯞꯄꯦꯕ ꯍꯦꯛꯇ ꯑꯟꯗ ꯑꯩꯈꯣꯏ ꯆꯦꯗꯣ ꯀꯩ ꯃꯥ ꯍꯤꯗꯥꯛ ꯀꯩꯀꯩ ꯆꯥꯕ ꯀꯩꯀꯩ ꯇꯧꯔꯤ ꯀꯥꯟꯁꯤꯗ ꯉꯥꯏꯍꯥꯛ ꯊꯝꯃꯝꯃꯦ ꯑꯩꯒ ꯁꯥꯟꯅꯃꯤꯟꯅꯔꯝꯃꯤ ꯑꯗꯨ ꯑꯗꯨꯒꯒꯥ ꯃꯥꯁꯦ ꯀꯞ ꯄꯛꯑꯦ ꯀꯟꯅ ꯊꯦꯝꯕ ꯌꯥꯗ꯭ꯔꯦ ꯑꯩꯅ ꯊꯦꯝꯃꯦ ꯊꯦꯝꯕꯁꯦ ꯌꯥꯗ꯭ꯔꯦ ꯑꯩꯗ ꯊꯦꯝꯕꯗꯨꯁꯨ ꯍꯩꯇ꯭ꯔꯤꯔꯥ ꯅꯠꯇ꯭ꯔꯒ ꯑꯉꯥꯡꯅ ꯀꯞꯃꯟꯕꯩꯔꯥ ꯀꯩꯅꯣ ꯈꯪꯗꯦꯕ ꯌꯥꯗ ꯀ ꯍꯦꯛꯛꯇ ꯀꯞꯄꯗꯣ ꯑꯗꯣ ꯑꯩꯈꯣꯏ ꯏꯆꯦꯅꯥ ꯍꯧꯖꯤꯛ ꯃꯛ ꯄꯤꯊꯛꯑꯒ ꯃꯥ ꯄꯝꯃꯒ ꯊꯦꯝꯃꯤꯗ ꯃꯥꯁꯦ ꯇꯨꯝꯁꯨ ꯇꯨꯝꯅꯤꯡꯉꯕꯒꯤ ꯎꯏ ꯎꯏꯔꯤ ꯇꯧꯔꯒ ꯑꯗꯨꯝ ꯂꯩꯕꯗꯣ ꯑꯗꯨꯃꯥꯏꯅ ꯇꯧꯋꯦꯕ ꯑꯗꯣ ꯄꯝꯃꯤꯈꯩꯗꯤ ꯑꯗꯨꯝ ꯌꯥꯕ ꯊꯪꯕꯁꯤ ꯁꯌꯥ ꯌꯥꯗꯕ ꯑꯗꯨꯒꯤ ꯑꯗꯨꯃꯥꯏꯅ ꯇꯧꯋꯦ
ꯑꯉꯥꯡꯅ ꯅꯥꯕꯕꯨ ꯈꯔ ꯐꯗ꯭ꯔꯤꯕꯣ
ꯑ ꯐꯔꯦ ꯅꯥꯕꯗꯤ ꯐꯔꯦ ꯑꯗꯨꯗꯨꯒ ꯅꯨꯡꯗꯥꯡꯁꯤꯗ ꯑꯃꯃꯨꯛ ꯀꯞꯄ ꯀꯟꯅ ꯀꯟꯅ ꯀꯩꯒꯤꯅꯣ ꯈꯪꯗꯕꯤꯗ ꯑꯗꯨꯃꯥꯏꯅ ꯇꯧꯕꯗꯨ ꯈꯛꯇ ꯇꯧꯔꯦꯕ ꯑꯇꯩꯈꯩꯗꯤ ꯃꯥ ꯃꯕꯨꯛ ꯂꯥꯃꯀꯥꯟꯗ ꯀꯞꯄ ꯑꯗꯨꯃꯥꯏꯅ ꯇꯧꯕꯅ ꯑꯌꯥꯝꯕ ꯑꯣꯏꯔꯦ ꯑꯗ ꯍꯧꯖꯤꯛ ꯃꯥ ꯀꯩꯅꯣ ꯄꯝꯃꯒ ꯂꯩꯔꯤꯕꯩꯅꯦ ꯀꯞꯇ꯭ꯔꯤꯁꯦ
ꯅꯍꯥꯟ ꯃꯣꯏꯗꯤ ꯑꯗꯣ ꯄꯝꯃꯒ ꯍꯥꯏꯁꯦ ꯃꯣꯏꯁꯨ ꯑꯗꯨꯝ ꯈꯪꯈ꯭ꯔꯒꯗꯤ ꯈꯨꯠꯀ ꯈꯪꯈ꯭ꯔꯒꯗꯤ ꯑꯉꯁ ꯑꯉꯥꯡ ꯈꯔꯗꯤ ꯁꯥꯊꯤꯅꯤꯡꯉꯥꯏ ꯁꯥꯊꯤꯕꯁꯨ ꯂꯩꯀꯣ
ꯑꯩꯈꯣꯏꯁꯨꯅꯦ ꯈꯨꯠ ꯈꯪꯉꯕꯅꯦ ꯈꯨꯠ ꯈꯪꯕ ꯍꯥꯏꯁꯤꯁꯨ ꯑꯩꯈꯣꯏ ꯆꯦꯒꯤ ꯈꯨꯠꯁꯦ ꯈꯪꯉꯦꯕ ꯃꯥ ꯑꯩꯈꯣꯏ ꯆꯦꯅꯤ ꯍꯥꯏꯕꯁꯦ ꯃꯃꯥꯅ ꯄꯝꯕꯅꯤ ꯍꯥꯏꯕꯁꯦ ꯃꯥ ꯈꯪꯉꯦꯕ ꯑꯗꯨꯗꯨꯅ ꯀꯞꯄ ꯑꯗꯨꯅꯦ ꯃꯌꯥꯝꯅ ꯍꯥꯏꯅꯔꯤꯅꯦ ꯑꯩꯈꯣꯏ ꯇꯩꯗꯣꯗꯨꯁꯨ ꯃꯥꯁꯦ ꯂꯥꯛꯏꯕ ꯅꯨꯡꯗꯥꯡ ꯈꯨꯗꯤꯡꯒꯤ ꯃꯥ ꯑꯉꯥꯡ ꯁꯨꯝ ꯌꯦꯡꯕꯒꯤꯀꯣ ꯑꯗꯨꯗꯅꯦ ꯃꯥꯁꯦ ꯂꯩꯔꯗꯤ ꯑꯗꯨꯝ ꯀꯞꯇꯕ ꯑꯉꯥꯡꯁꯦ ꯑꯗꯨꯒ ꯃꯥ ꯍꯦꯛ ꯆꯠꯈ꯭ꯔꯒ ꯀꯞꯄ ꯑꯗꯨꯗꯨꯒꯤ ꯃꯥꯁꯦ ꯑꯗꯨꯝ ꯂꯦꯞꯍꯜꯂꯣ ꯂꯩꯍꯜꯂꯣꯅ ꯍꯥꯏꯅꯔꯤꯅꯦ ꯍꯥꯏꯕ
ꯃꯤ ꯈꯪꯕꯒꯤ ꯆꯥꯟꯁ ꯍꯥꯏꯗꯤ ꯃꯔꯝꯁꯦ ꯇꯣꯉꯥꯟꯅ ꯂꯩꯔꯤꯅꯤ ꯍꯥꯏꯕ
ꯍꯣꯏ ꯃꯣꯏꯁꯨ ꯈꯪꯕꯖꯥꯠꯅꯤ ꯑꯗꯨꯝ
ꯑꯩ ꯑꯗꯨꯝ ꯂꯩꯃꯤꯟꯅꯔꯛꯄꯩ
ꯍꯣꯏ ꯑ ꯑꯗꯨꯣ ꯈꯪꯗꯦ ꯀꯃꯥꯏꯅ ꯇꯧꯔꯤꯅꯣ ꯑꯗꯣ ꯍꯧꯖꯤꯛꯄꯨꯗꯤ ꯈꯔ ꯐꯔꯤꯌꯦ ꯅꯨꯡꯗꯥꯡ ꯋꯥꯏꯔꯝ ꯂꯨꯖꯕꯁꯦ ꯅꯨꯡꯗꯤ ꯅꯨꯡꯉꯥꯏꯕꯅꯦ
ꯥꯏ ꯑꯁ ꯀꯥꯏꯑꯦ ꯉꯁꯥꯏꯗꯣ ꯉꯁꯥꯏꯗꯣ ꯀꯥꯁꯤꯗ ꯍꯤꯟꯖꯥꯡ ꯊꯣꯡꯕꯒꯤ ꯑꯃ ꯃꯅꯝꯁꯨ ꯅꯝꯃꯒ ꯑꯗꯨꯝ ꯂꯩꯌꯦꯗꯅ ꯃꯅꯝ ꯅꯝꯕꯗꯨꯗꯩꯗꯨꯗꯤ ꯑꯗꯨ ꯑꯃꯝꯖꯤꯟꯕꯌꯥꯝ ꯑꯃꯛ ꯁꯥ ꯁꯥꯒꯠꯂꯦꯕ ꯁꯥꯒꯠꯄꯒꯤ ꯑꯩꯁꯦ ꯌꯦ ꯑꯊ
ꯍꯣꯏꯖꯔꯨꯕꯗꯣ ꯋꯥꯈꯜ ꯅꯨꯡꯉꯥꯏꯔꯝꯃꯅꯤ ꯑꯗꯩꯗꯤ ꯀꯩꯅꯣ ꯇꯧꯕꯅꯦ ꯑꯩꯈꯣꯏꯒꯤ ꯀꯥꯗꯨꯁꯨ ꯄꯤꯛꯄ ꯑꯣꯏꯕꯒꯤ ꯑꯗꯨꯝ ꯃꯅꯝꯁꯦ ꯑꯣꯝꯁꯤꯜꯂꯒ ꯂꯩꯕꯤꯗꯣ
ꯎꯝ
ꯗꯨꯝ ꯅꯨꯡꯁꯤꯠ ꯑꯁꯦꯡꯕꯩꯗꯤ ꯑꯩꯈꯣꯏ ꯑꯗꯨꯝ ꯃꯩ ꯈꯨꯨꯗꯣ ꯃꯅꯤꯟ ꯊꯣꯛꯐꯝꯗꯨꯣ ꯂꯩꯇꯕꯩꯅꯦꯕ ꯀꯥ ꯃꯅꯨꯡ ꯑꯣꯏꯕꯗꯨꯒꯤ ꯍꯣꯏ ꯑꯗꯣ ꯑꯩꯈꯣꯏ ꯃꯥꯗꯤꯅꯦ ꯅꯨꯡꯗꯥꯡ ꯋꯥꯏꯔꯝ ꯂꯨꯖꯕꯁꯦ ꯍꯦꯛꯇ ꯌꯥꯗꯦꯅ ꯃꯣꯏꯁꯤ ꯑꯍꯟꯈꯩꯅꯗꯤ ꯒꯅꯤ ꯍꯥꯏꯕꯩꯔꯥ ꯀꯩꯅꯣ ꯈꯪꯗꯦ ꯅꯨꯡꯗꯥꯡ ꯋꯥꯏꯔꯝ ꯂꯨꯖ ꯒꯅꯨ
ꯍꯣꯏ ꯍꯦꯛꯇ ꯉꯥꯡꯉꯤ ꯎꯝ ꯍꯦꯛꯇ ꯉꯥꯡꯉꯤ ꯍꯥꯏꯗꯤ ꯅꯨꯡꯗꯥꯡꯗ ꯀꯣꯛꯇꯨꯃꯗꯤ ꯑꯍꯟ ꯊꯨꯡꯅꯅꯤ ꯍꯥꯏꯕꯒꯨꯝꯕ
ꯍꯣꯏ ꯍꯣꯏ ꯍꯣꯏ ꯍꯣꯏ ꯑꯗꯨꯃꯥꯏꯅ ꯍꯥꯏꯕ ꯑꯗꯣ ꯑꯁꯦꯡꯕꯩ ꯁꯨꯝ ꯈꯥꯖꯤꯜꯂꯨꯔꯗꯤ ꯀꯣ ꯅꯨꯡꯗꯥꯡꯅꯤꯅ ꯀꯣꯛꯀꯥꯁꯦ ꯀꯪꯕ ꯇꯞꯄꯅꯤꯅ ꯇꯞꯅꯤ ꯀꯣꯛ ꯆꯤꯛꯅꯤꯒ ꯍꯥꯏꯕꯩꯗꯤ ꯑꯣꯏꯔꯝꯗꯣꯏꯅꯦꯕ ꯃꯣꯏ
ꯑꯣꯏꯔꯝꯗꯣꯏꯅꯤ ꯍꯥꯏꯗꯨꯗ ꯃꯣꯏꯅ ꯑꯃꯨꯛ ꯑꯩꯈꯣꯏꯗ ꯀꯤꯅꯕ ꯍꯥꯏꯅ ꯀꯩ ꯍꯥꯏꯅꯤ ꯅꯨꯄꯥ ꯑꯍꯟꯒ ꯊꯨꯡꯅꯅꯤ ꯀ ꯍꯥꯏ ꯍꯥꯏꯖꯟꯅꯕꯤ ꯑꯗꯨꯒꯨꯝꯕ ꯇꯧꯔꯤꯁꯦ
ꯃꯣꯏꯅ ꯄꯪ ꯍꯥꯏ ꯍꯥꯏꯖꯟ ꯍꯣꯏ ꯍꯣꯏ ꯊꯝꯃꯣ ꯊꯝꯃꯣ
ꯎꯝ